ꯀꯃꯥꯢ ꯀꯃꯥꯢ ꯇꯧꯔꯤꯒꯦ
ꯅꯨꯡꯉꯥꯏꯔꯤꯌꯦ ꯅꯪꯗꯤ ꯅꯨꯡꯉꯥꯏꯔꯤꯕꯣ
ꯍꯣꯏ ꯑꯁ ꯀꯨꯏꯔꯝꯃꯅꯤꯅꯦ ꯑꯩꯈꯣꯏꯅ ꯄꯥꯎ ꯐꯥꯎꯅꯗ꯭ꯔꯤꯁꯦ ꯀꯨꯏꯔꯤꯅꯦ
ꯍꯣꯏ ꯅꯪ ꯐꯣꯟ ꯇꯧꯔꯛꯄ ꯇꯥꯟ ꯌꯥꯝ ꯆꯥꯔꯦ
ꯅꯍꯥꯟ ꯅꯣꯡꯃ ꯑꯩꯈꯣꯏ ꯄꯨꯟꯈꯤꯕꯗꯣ ꯑꯗꯨꯗꯒꯤ ꯐꯥꯎꯅꯗ꯭ꯔꯤꯅꯦꯀꯣ ꯑꯩꯁꯨ ꯁꯣꯝꯅꯥꯀꯥꯟꯗ ꯐꯣꯟꯁꯦ ꯌꯥꯔꯨꯗꯗꯅ ꯁꯦꯝꯕꯏ ꯁꯦꯝꯕ ꯗꯨꯀꯥꯟ ꯊꯝꯕ ꯀꯨꯏꯔꯕꯅꯦ ꯑꯗꯣ ꯉꯔꯥꯡ ꯅꯍꯥꯜ ꯈꯛꯇꯪ ꯌꯥꯔꯛꯄꯗ ꯉꯥꯏꯔꯤꯌꯦ ꯑꯗꯨꯗ ꯑꯁ ꯅꯝꯕꯔꯁꯦ ꯀꯣꯏꯊꯤ ꯊꯤꯔꯒꯅꯦ ꯇꯧꯔꯛꯏꯁꯦ
ꯑꯣ ꯑꯩꯗꯤ ꯈꯪꯕꯨꯨ ꯈꯪꯗꯦ ꯅꯪ ꯐꯣꯟ ꯌꯥꯗꯦꯒ
ꯍꯣꯏ ꯑꯩ ꯄꯥꯎ ꯍꯥꯏꯗꯧꯁꯤꯁꯨꯅꯦ ꯑꯇꯩꯁꯨ ꯑꯝꯇ ꯂꯩꯅꯗ꯭ꯔꯕ ꯍꯥꯏꯇꯥꯔꯦ ꯀꯃꯥꯏꯟ ꯀꯃꯥꯏꯟ ꯇꯧꯏꯕ ꯑꯅꯥ ꯑꯌꯦꯛꯇꯤ ꯌꯥꯎꯗꯦꯀꯣ
ꯊꯣꯏꯗꯣꯛꯄ ꯑꯝꯇ ꯌꯥꯎꯗꯦ ꯑꯗꯨꯝ ꯂꯩꯔꯤ
ꯍꯣꯏ ꯑꯗꯨꯅꯦ ꯄꯥꯎ ꯀꯀꯥꯁꯨ ꯍꯪꯅꯤꯡꯕ ꯑꯩꯖꯦ ꯑꯁ ꯏꯁꯤꯡꯗ ꯇꯥꯁꯟꯗꯅ ꯑꯥ ꯑꯩꯒꯤ ꯃꯅꯤꯡ ꯊꯪꯕꯒꯤ ꯇꯤꯗꯣ ꯑꯗꯨ ꯑꯗꯨꯗ ꯆꯠ ꯑꯗꯨꯗ ꯆꯠꯄ ꯑꯩ ꯉꯥꯅꯨ ꯃꯆꯤꯖꯥꯛ ꯐꯍꯟꯒꯦꯅ ꯑꯗꯨꯗ ꯄꯤꯈꯥꯎꯗ ꯍꯥꯞꯄ ꯇꯥꯁꯟꯒꯔꯤꯅꯤꯅꯦ ꯄꯨꯈꯤ ꯃꯅꯨꯡꯗ ꯑꯁ ꯑꯗꯨ ꯈꯨꯟꯅꯕ ꯈꯨꯟꯕꯒꯤꯕ ꯑꯃꯨꯛꯇꯕ ꯂꯣꯏꯅꯔꯝ
ꯑꯣ ꯐꯔꯛꯅꯤꯅꯦꯒꯨ ꯄꯨꯈꯤꯗꯩꯗꯤ ꯎꯕꯁꯨ ꯅꯠꯇꯝ
ꯍꯣ ꯍꯣꯏ ꯍꯣꯏ ꯃꯥꯅꯦ ꯃꯥꯅꯦ ꯁꯅꯛꯇꯤꯑꯁ ꯗꯥꯎ ꯌꯥꯝ ꯌꯥꯗꯦꯗ ꯑꯈꯣꯏ ꯏꯃꯨꯡꯖꯦ ꯀꯃꯥꯏꯟ ꯇꯧꯔꯤꯅꯣ ꯈꯪꯗꯦ
ꯀꯩꯀꯩ ꯑꯅꯥ ꯑꯌꯦꯛ ꯌꯥꯎꯕ꯭ꯔꯣ ꯀꯃꯥꯏꯟ ꯇꯧꯒꯦ
ꯑꯅꯥ ꯑꯌꯦꯛꯀꯤꯗꯤ ꯅꯠꯇꯕ ꯁꯨꯝ ꯊꯕꯛ ꯑꯃ ꯑꯃ ꯀꯩ ꯍꯥꯏꯟ ꯇꯧꯕꯖꯤꯗ ꯏꯌꯥ ꯌꯥꯗꯕꯩ ꯃꯑꯣꯡꯗ ꯇꯧꯕ ꯍꯥꯏꯇꯥꯔꯦ ꯑꯩꯒꯤꯖꯤꯅ ꯇꯧꯔꯤꯖꯤꯅ
ꯑꯣ
ꯑꯣ ꯑꯁ ꯑꯩ ꯅꯪ ꯉꯍꯥꯟ ꯅꯣꯡꯃ ꯑꯃ ꯑꯩꯈꯣꯏꯗ ꯂꯥꯛꯑꯝꯗ꯭ꯔꯣ ꯀꯨꯏꯔꯕꯩ ꯃꯃꯥꯡꯗ ꯑꯃ ꯑꯗꯨꯗ ꯑꯩꯒꯤ ꯑꯣꯛ ꯑꯍꯨꯝ ꯃꯔꯤꯈꯛ ꯂꯩꯇ꯭ꯔꯣ ꯑꯁ ꯑꯗꯨꯗꯣ ꯑꯩꯅ ꯅꯉꯣꯟꯗ ꯍꯥꯏꯒꯤꯗꯅ ꯑꯁ ꯑꯁꯤꯒꯤ ꯑꯣꯛꯁꯦ ꯑ ꯂꯥꯕ ꯑꯍꯨꯝꯅꯦ ꯑꯃꯣꯝ ꯑꯃ ꯈꯛꯇꯅꯦ ꯂꯥꯕ ꯑꯍꯨꯝꯗꯨꯗꯤ ꯈꯔ ꯃꯁꯥ ꯊꯥꯒꯠꯍꯜꯂꯒ ꯊꯥꯗꯣꯛꯈ꯭ꯔꯅꯤ ꯑꯗꯨꯒ ꯑꯃꯣꯝꯗꯨꯗꯤ ꯃꯆꯥ ꯀꯣꯟꯒꯦ ꯈꯣꯠꯀꯦ ꯀꯥꯏꯅ ꯅꯪꯉꯣꯟꯗ ꯑꯩꯅ ꯍꯥꯏꯒꯤꯗ꯭ꯔꯣ
ꯍꯣꯏ
ꯑꯩꯗꯤ ꯑꯁꯥꯒ ꯁꯥꯒꯠꯆꯨꯔ ꯆꯥꯔ ꯁꯥꯒꯠꯆꯔꯨꯔꯕꯅꯤꯅꯦ ꯑꯗꯨ ꯑꯣꯛ ꯇꯣꯠ ꯑꯝ ꯃꯁꯥ ꯊꯥꯒꯠꯍꯜꯂꯒ ꯌꯣꯜꯂꯒ ꯑꯉꯥꯡꯖꯤꯡꯒꯤ ꯍꯥꯏꯗꯤ ꯂꯥꯏꯔꯤꯛ ꯂꯥꯏꯁ ꯇꯝꯕ ꯈꯣꯠꯄ ꯑꯃ ꯑꯃ ꯑꯁ ꯍꯧꯖꯤꯛꯀꯥꯟꯗꯤ ꯄꯩꯁꯥ ꯌꯥꯝ ꯆꯪꯉꯦꯕ ꯑꯗꯨꯃꯥꯏꯅ ꯂꯥꯏꯁꯨꯛ ꯇꯝꯕ ꯈꯣꯠꯄ ꯑꯃ ꯑꯃ ꯇꯧꯕꯁꯦ
ꯀꯔꯤ ꯇꯝꯕ
ꯂꯥꯏꯔꯤꯛ ꯂꯥꯏꯁꯨ ꯇꯝꯕꯒꯤ ꯀꯣꯆꯤꯡ ꯊꯥꯕꯒꯤ ꯑꯃ ꯑꯃ ꯇꯧꯕꯁꯦ ꯑꯗꯒꯤ ꯍꯥꯏꯕꯅꯤ ꯕꯣꯏ ꯀꯣꯂꯣꯝ ꯆꯦ ꯆꯥꯡ ꯂꯩꯕꯁꯦ ꯁꯤꯁꯨ ꯌꯥꯗꯅ ꯍꯦꯛꯇ ꯄꯩꯁꯥ ꯃꯌꯥꯝ ꯆꯪꯉꯦꯕ ꯑꯣ ꯑꯗꯨꯃꯥꯏꯅ ꯇꯧꯔꯒ ꯑꯩꯅ ꯈꯟꯖꯔꯨꯕ ꯑꯩꯅꯗꯤ ꯑꯗꯨꯃꯥꯏꯅ ꯌꯣꯜꯂꯒ ꯑꯉꯥꯡ ꯌꯥꯏꯃ ꯇꯧ
ꯑꯣ
ꯑꯗꯨꯗ ꯁꯥꯏꯅꯤꯛꯀꯤ ꯊꯥꯍꯟꯒꯦꯅ ꯀꯣꯆꯤꯡ ꯆꯠꯍꯟꯒꯦ ꯀꯥꯏꯅ ꯈꯟꯖꯔꯨꯕꯅꯦꯕ ꯑꯗꯨꯒꯗꯤ ꯑꯁ ꯍꯟꯗꯛꯀꯤ ꯃꯔꯛ ꯑꯃ ꯑꯣꯛ ꯃꯁꯥ ꯂꯥꯏꯆꯠ ꯍꯥꯏꯒꯗ꯭ꯔꯥ ꯀꯩ ꯍꯥꯏꯅꯣ ꯈꯪꯗꯦ ꯑꯃ ꯇꯧꯒꯤꯕꯗꯣ ꯈꯪꯍꯧꯕ꯭ꯔꯣ
ꯑꯣꯛ ꯂꯣꯏ ꯁꯤꯕꯗꯨꯔꯣ
ꯍꯣ ꯍꯣꯏ ꯍꯣꯏ
ꯎꯝ
ꯑꯧ ꯑꯗꯨꯃꯥꯏꯅ ꯇꯧꯒꯤꯕꯗꯣ ꯑꯗꯨꯗ ꯑꯅꯤ ꯑꯃ ꯌꯥꯎꯊꯣꯛꯈ꯭ꯔꯦꯅꯦ
ꯃꯌꯥꯝ ꯅꯨꯡꯉꯥꯏꯇꯦꯅꯦ ꯑꯗꯨꯗꯤ
ꯍꯣꯏ
ꯑꯗꯨꯗꯤ ꯀꯃꯥꯏꯟ ꯇꯧꯋꯦ ꯍꯥꯏꯗꯤ ꯐꯨꯝꯖꯤꯟꯕ꯭ꯔꯥ ꯅꯠꯇ꯭ꯔꯒ
ꯑꯥ ꯑꯩ ꯁꯨꯃꯥꯏꯅ ꯇꯧꯋꯦ ꯐꯨꯝꯗꯤ ꯐꯨꯝꯒꯔꯦꯕꯀꯣ ꯑꯩꯖꯨ ꯍꯤꯡꯅꯕꯅ ꯑꯁ ꯍꯤꯗꯥꯛ ꯃꯥꯡꯊꯛ ꯂꯨꯄꯥꯁꯦ ꯄꯩꯁꯥ ꯃꯌꯥꯝ ꯊꯥꯗꯔꯒꯅꯤ ꯍꯌꯦꯡꯁꯦ ꯃꯣꯏꯕꯥꯅꯤ ꯌꯦꯡꯕꯨꯗ ꯂꯨꯄꯥ ꯂꯤꯁꯤꯡ ꯃꯔꯤ ꯃꯉꯥꯃꯨꯛ ꯍꯦꯟꯅ ꯇꯤꯡꯈ꯭ꯔꯕꯅꯦ
ꯎꯝ ꯍꯣꯏꯅꯦ
ꯌꯥꯒꯗ꯭ꯔꯥ ꯌꯥꯒꯗ꯭ꯔꯅ ꯈꯜꯂꯒ ꯑꯗꯨꯒ ꯑꯁ ꯀꯟꯕ ꯉꯝꯗꯦ ꯐꯅꯁꯨ ꯆꯥꯎꯔꯕꯅꯦꯍꯦ ꯑꯣꯛ ꯑꯃꯅ ꯀꯦꯖꯤ ꯌꯥꯝ ꯀꯦꯖꯤ ꯀꯨꯟꯊ꯭ꯔꯥ ꯀꯨꯟꯊ꯭ꯔꯥ ꯃꯉꯥ ꯁꯨꯃꯥꯏꯅ ꯇꯥꯔꯛꯑꯕꯅꯦ ꯑꯗꯨꯗꯤ ꯆꯥꯎꯔꯗ꯭ꯔꯣ ꯑꯗꯣ ꯑꯗꯣ ꯍꯥꯏꯗꯤ ꯑꯅꯥꯕꯅꯤꯅ ꯑꯩꯅ ꯃꯤꯉꯣꯟꯗꯁꯨ ꯍꯦꯛ ꯄꯤꯖꯅꯤꯡꯗꯕ ꯌꯣꯟꯅꯤꯡꯗꯕ ꯑꯗꯨꯗꯨꯅ ꯑꯩꯅ ꯑꯗꯨꯝ ꯈꯔ ꯂꯨꯅ ꯇꯧꯔꯦ ꯑꯗꯨꯗꯨꯒ ꯐꯨꯝꯖꯤꯟꯈ꯭ꯔꯦ
ꯑꯗꯨꯅꯕꯨꯗꯤ ꯐꯩꯗ
ꯎꯝ ꯑꯗꯨꯒ ꯑꯅꯤꯗꯣ ꯑꯗꯨꯗꯣꯝꯗꯤ ꯍꯧꯔꯛꯇꯕ ꯍꯧꯔꯛꯇꯅꯕꯅ ꯑꯩꯅ ꯍꯥꯟꯅ ꯃꯥꯡꯖꯧꯅꯅ ꯅꯥꯗ꯭ꯔꯤ ꯀꯥꯟꯗ ꯍꯤꯗꯥꯛ ꯂꯥꯡꯊꯛ ꯃꯣꯏꯒꯤ ꯚꯦꯇꯤꯅꯔꯤꯒꯤ ꯗꯣꯛꯇꯔ ꯀꯩꯀꯥ ꯂꯩꯕꯗꯣ ꯑꯗꯨ ꯀꯧꯔꯒ ꯌꯦꯡꯍꯜꯂꯦ ꯑꯗꯣ ꯃꯣꯏꯅ ꯍꯤꯗꯥꯛ ꯁꯨꯃꯥꯏ ꯁꯨꯃꯥꯏꯅ ꯇꯧꯔꯒ ꯊꯥꯗꯣꯛꯁꯤ ꯈꯣꯠꯁꯤ ꯀꯥꯏꯅ ꯃꯣꯏꯒꯤꯁꯨ ꯍꯤꯗꯥꯛ ꯇꯧꯔꯒ ꯀꯥꯞꯇꯅ ꯈꯣꯠꯇꯅ ꯈꯔ ꯇꯧꯔꯦ ꯑꯗꯨꯗꯒꯤ ꯑꯅꯤꯗꯨꯃꯗꯤ ꯎꯁꯤꯅꯥꯁꯤꯟꯅ ꯍꯤꯡꯍꯧꯔꯦ
ꯑꯗꯣ ꯍꯧꯖꯤꯛ ꯂꯩꯔꯤꯕ ꯅꯠꯇ꯭ꯔ ꯊꯥꯗꯣꯛꯈ꯭ꯔꯕꯣ
ꯑ ꯍꯧꯖꯤꯛ ꯑ ꯂꯩꯔꯤꯌꯦ ꯑꯩ ꯂꯥꯕꯗꯣ ꯊꯥꯗꯣꯛꯈ꯭ꯔꯁꯤꯅꯅ ꯈꯜꯂꯤꯅꯦ ꯀꯦꯖꯤ ꯑ ꯅꯤꯐꯨ ꯃꯉꯥꯡ ꯅꯤꯐꯨ ꯇꯔꯨꯛ ꯁꯨꯃꯥꯏꯅꯗꯤ ꯇꯥꯔꯕ ꯃꯥꯜꯂ ꯌꯥꯔꯗ꯭ꯔꯥ ꯈꯪꯗꯦ
ꯑꯗꯨ ꯑꯣꯏꯏꯗꯤ ꯈꯔ ꯊꯥꯀꯠꯈꯤꯕ ꯌꯥꯏ ꯅꯪ ꯄꯩꯁꯥꯒꯨꯝꯕ ꯆꯤꯟꯕ ꯑꯣꯏꯔꯗꯤ ꯑꯗꯨꯝ ꯊꯥꯗꯣꯛ ꯊꯥꯗꯣꯛ ꯈꯤꯕꯨꯁꯨ ꯌꯥꯕꯨꯗꯤ ꯌꯥꯔꯦꯗ
ꯑꯩꯅ ꯈꯜꯂꯤꯁꯦ ꯑꯁ ꯅꯥꯔꯛꯀꯗꯥ ꯁꯤꯗꯅꯦ ꯑꯩꯅ ꯈꯜꯂꯤꯁꯦ ꯑꯇꯩꯗꯤ ꯑꯩ ꯀꯩꯝ ꯈꯟꯗ꯭ꯔꯦꯅꯦ ꯅꯥꯔꯛꯑꯒ ꯍꯦꯛꯇ ꯃꯥꯡꯕꯗꯣ
ꯎꯝ
ꯁꯤꯗꯅꯦ ꯑꯩꯅ ꯌꯥꯝꯅ ꯄꯥꯈꯠꯂꯤꯁꯦ ꯑꯁ ꯃꯣꯏ ꯑꯗꯨꯃꯥꯏꯅ ꯇꯧꯔ ꯇꯧꯔꯒ ꯏꯁ ꯏꯃꯨꯡ ꯃꯅꯨꯡ ꯄꯨꯅꯔꯤꯅꯤꯅꯥ
ꯎꯝ ꯍꯧꯖꯤꯛꯀꯥꯟꯗꯤ ꯂꯥꯏꯆꯠꯁꯦ ꯌꯥꯝ ꯇꯣꯏ ꯇꯣꯏꯅ ꯂꯥꯛꯏ ꯍꯟꯗꯛ ꯆꯍꯤꯁꯤꯃꯗꯤ
ꯍꯣꯏ ꯑꯗꯨꯅꯦ ꯑꯗꯨꯃꯥꯏꯅ ꯇꯧꯕꯗꯨꯗ ꯑꯁ ꯑꯩ ꯃꯤꯉꯣꯟꯗꯒꯤꯒꯅꯦ ꯑꯣ ꯃꯆꯤꯟꯖꯥꯛ ꯀꯔꯤ ꯀꯔꯥ ꯄꯤꯖꯅꯕꯗꯣ ꯑꯃꯇ ꯂꯧꯗ꯭ꯔꯦ ꯏꯁꯥꯅ ꯑꯣꯏꯅ ꯌꯨꯝꯗ ꯂꯣꯏꯅ ꯁꯦꯝꯖꯔꯦ ꯑꯉꯥꯡꯁꯤꯡꯗ ꯈꯔ ꯀꯩꯅꯣ ꯇꯧꯍꯜꯂꯒ ꯍꯥꯏꯗꯤ ꯀꯨꯏ ꯃꯅꯥꯒꯨꯝꯕ ꯑꯗꯗꯒꯤ ꯑꯩꯈꯣꯏꯒꯤ ꯇꯕꯅꯥꯄꯤꯒꯨꯝꯕꯗꯣ ꯑꯗꯨꯒꯨꯝꯕꯗꯣ ꯀꯛꯍꯜꯂ ꯀꯛꯍꯜꯂꯒ ꯍꯥꯏꯗꯤ ꯃꯣꯏꯗꯁꯨ ꯊꯕꯛ ꯄꯤꯕ ꯑꯣꯏꯅ ꯑꯗꯨꯃꯥꯏꯅ ꯇꯧꯔꯒ ꯃꯤꯉꯣꯟꯗꯒꯤ ꯑꯇꯣꯞꯄ ꯊꯥꯎ ꯀꯔꯤ ꯀꯔꯥ ꯍꯣꯇꯦꯜꯒꯤꯗꯣ ꯑꯗꯨꯝꯕꯗꯣ ꯄꯤꯖꯗ꯭ꯔꯦ ꯆꯨꯝꯅꯒꯤ ꯏꯁꯥꯒꯤ ꯌꯨꯝꯗꯒꯤ ꯑꯣꯏꯅ ꯄꯨꯊꯣꯛꯄ ꯃꯆꯤꯟꯖꯥꯛ ꯑꯣꯏꯅ ꯁꯦꯝꯂꯒ ꯄꯤꯖꯔꯦ
ꯑꯗꯨꯅꯕꯨꯗꯤ ꯐꯩꯗ ꯍꯥꯏꯗꯤ ꯑꯣ ꯍꯣꯇꯦꯜꯗ ꯌꯣꯟꯕꯁꯤꯗꯤ ꯁꯨꯃꯥꯏꯅ ꯃꯤ ꯅꯥꯕ ꯌꯣꯟꯊꯣꯔꯛꯄꯁꯤꯡꯗꯨꯁꯨ ꯂꯧꯔꯣ ꯃꯣꯏ ꯈꯪ ꯃꯣꯏꯁꯨ ꯈꯪꯗꯕꯤꯗ ꯂꯧꯔꯒ ꯇꯧꯗꯣꯏꯅꯤꯗꯣ ꯑꯗꯒꯤꯗꯤ ꯑꯗꯨꯃꯥꯏꯅ ꯃꯍꯤꯛꯇꯣ ꯃꯊꯪ ꯃꯊꯪ ꯁꯟꯗꯣꯛꯈꯤꯗꯣꯏꯅꯦꯕ
ꯃꯥꯅꯤ ꯃꯥꯅꯤ ꯑꯗꯨꯅꯦ ꯑꯗꯨꯃꯥꯏꯅ ꯑꯩꯁꯨ ꯈꯟꯕ ꯑꯗꯣ ꯑꯃꯣꯝꯗꯨꯕꯨꯗꯤ ꯑꯁ ꯃꯆꯥ ꯒꯔꯕ ꯄꯨꯔꯕꯅꯦ
ꯎꯝ ꯑꯣꯖꯥ ꯊꯥ ꯀꯌꯥ ꯁꯨꯔꯒꯦ
ꯃꯊꯪ ꯊꯥꯁꯤꯗ ꯊꯥꯔꯛꯄꯅꯦ ꯌꯥꯗꯨꯔꯤꯕꯔ ꯈꯪꯗꯩ ꯅꯣꯡ ꯆꯤꯡꯁꯤꯗ ꯈꯔ ꯍꯟꯗꯛꯁꯦ ꯅꯣꯡ ꯆꯤꯡꯒꯤ ꯃꯇꯝ ꯌꯧꯁꯤꯜꯂꯛꯄꯅꯤꯅ ꯃꯀꯣꯟꯗꯨꯁꯨ ꯐꯖꯅ ꯈꯔ ꯁꯦꯝꯖꯤꯟꯕꯤꯍꯧꯗ꯭ꯔꯗꯤ ꯌꯥꯔꯣ ꯍꯌꯦꯡ ꯃꯆꯥ ꯄꯣꯛꯂꯗꯤ ꯅꯣꯡ ꯀꯥ ꯀꯥ ꯇꯥꯔꯗꯤ ꯅꯨꯡꯉꯥꯏꯇꯦꯗꯅ ꯆꯣꯆꯥꯥ ꯆꯣꯆꯥꯥ ꯇꯧꯕꯗꯨꯁꯨ
ꯎꯝ
ꯅꯪꯒꯤꯗꯤ ꯑꯝꯇ ꯂꯩꯇ꯭ꯔꯕꯣ ꯑꯩ ꯅꯪ ꯅꯍꯥꯟ ꯅꯣꯡꯃꯥ ꯑꯃ ꯂꯥꯛꯄ ꯀꯥꯟꯗ ꯃꯔꯤ ꯃꯆꯥ ꯄꯨꯡ ꯀꯛꯃꯨꯛ ꯆꯥꯎꯕ ꯃꯔꯤ ꯃꯉꯥ ꯂꯩꯍꯧꯗꯥꯏꯅꯦ꯫
ꯑꯩꯒꯤ ꯗꯗꯨꯨꯁꯨ ꯑꯅꯤ ꯌꯣꯟꯊꯣꯛꯈ꯭ꯔꯦ꯫ ꯂꯥꯕ ꯑꯅꯤꯅꯦ ꯑꯃꯣꯝ ꯑꯅꯤꯅꯤꯗꯨꯅ ꯑꯩꯒꯤꯗꯨꯅ ꯑꯗꯣ ꯑꯅꯤ ꯌꯣꯟꯊꯣꯛꯈ꯭ꯔꯦ ꯂꯥꯕ ꯑꯅꯤꯗꯣ ꯑꯗꯨꯒ ꯑꯃꯣꯝ ꯑꯅꯤꯗꯨꯗꯤ ꯂꯩꯔꯤꯌꯦ ꯈꯔ ꯑꯗꯨ ꯁꯨ ꯃꯆꯥꯗꯣ ꯀꯣꯛꯍꯟꯁꯤꯔꯥ ꯍꯥꯏꯅ ꯈꯟꯕ
ꯑꯥ
ꯑꯗꯣ ꯃꯆꯤꯟꯖꯥꯛꯁꯦ ꯀꯃꯥꯏꯅ ꯇꯧꯁꯤꯒꯦ ꯅꯥꯇꯩ ꯆꯥꯔꯣꯏꯗꯕ ꯑꯣꯏꯗꯤ ꯑꯃꯨꯛ ꯌꯣꯟꯊꯣꯛꯈꯤꯗꯣꯏꯕ
ꯑꯁ ꯃꯆꯤꯟꯖꯥꯛꯁꯦ ꯑꯩꯈꯣꯏꯅ ꯉꯝꯖꯔꯗꯤꯀꯣ ꯌꯨꯝꯗ ꯊꯣꯡꯕꯗꯣ ꯈꯪꯉꯤꯗꯅ ꯈꯪꯕ ꯅꯠꯇ꯭ꯔ ꯌꯨꯝꯗ ꯅꯥ ꯊꯣꯡꯕꯅ ꯑꯃ ꯇꯧꯔ ꯂꯩꯕꯗꯣ ꯑꯗꯨꯗꯣ ꯖꯒꯥ ꯃꯐꯝ ꯆꯥꯐꯝ ꯑꯗꯨꯃꯥꯏꯅ ꯊꯣꯡ ꯄꯤꯖꯕꯅꯤ ꯄꯤꯖꯕꯅꯗꯤ ꯐꯩꯌꯦ꯫ ꯑꯩꯒꯤꯗꯨꯁꯨ ꯃꯅꯤꯡ ꯁꯪꯒꯣꯏ ꯑꯍꯥꯡꯕ ꯑꯃ ꯂꯩꯇ꯭ꯔꯥ ꯑꯗꯨꯗ ꯑꯩ ꯆꯥꯛ ꯑꯔꯦꯝ ꯑꯔꯦꯡꯕꯗꯒꯤ ꯆꯒꯦꯝ ꯈꯔ ꯈꯔ ꯃꯤꯟꯗꯣꯏꯔꯣ ꯑꯗꯨꯅ ꯅꯥ ꯊꯣꯡꯅ ꯈꯔ ꯈꯔ ꯖꯔꯤꯅꯤ꯫
ꯌꯥꯏꯑꯦ ꯃꯥꯅꯕꯨ ꯉꯝꯃꯗꯤ ꯑꯗꯣ
ꯎꯝ
ꯉꯝꯗꯕꯗꯨꯒꯤ ꯋꯥꯅꯤꯗ
ꯍꯣꯏ ꯑꯗꯣ ꯎꯝ ꯀꯩꯅꯣ ꯃꯆꯥ ꯑꯅꯧꯕꯗꯤ ꯂꯧꯈꯠꯇ꯭ꯔꯕꯣ
ꯃꯆꯥ ꯑꯅꯧꯕꯁꯦ ꯍꯧꯖꯤꯛ ꯂꯥꯏꯆꯠ ꯂꯩꯕꯗꯨꯅ ꯂꯧꯈꯠꯄ ꯀꯤꯖꯗꯅ ꯂꯧꯈꯠꯇꯕꯤꯗ ꯂꯩꯔꯦ꯫
ꯍꯣꯏ ꯍꯣꯏ ꯍꯌꯦꯡ ꯈꯔ ꯀꯔꯤꯅꯣ ꯇꯧꯔꯀꯥꯟꯗ ꯂꯧꯔꯣ ꯁ ꯃꯥꯏ ꯑꯗꯨꯩꯅ ꯁꯨꯃꯥꯏꯅ ꯈꯔ ꯂꯣꯏꯁꯣꯟꯕꯁꯦ ꯀꯥꯟꯗꯤ ꯀꯥꯟꯅꯍꯦ ꯏꯃꯨꯡꯒꯤ ꯑꯆꯤꯟꯕ ꯑꯃ ꯀꯩ ꯑꯃ ꯏꯁꯝ ꯁꯝꯅ ꯍꯥꯏꯔꯕꯗ ꯍꯧꯖꯤꯛ ꯃꯇꯝꯗ ꯍꯥꯏꯗꯤ ꯑꯉꯥꯡ ꯑꯃ ꯂꯥꯏꯔꯤꯛ ꯇꯝꯕꯗ ꯆꯪꯉꯤꯕ ꯁꯦꯜꯁꯦ ꯌꯥꯝꯗ꯭ꯔꯕꯗ ꯑꯗꯨꯝ ꯄꯩꯁꯥꯁꯦ ꯑꯗꯨꯝ ꯆꯪꯉꯦꯕ ꯍꯧꯖꯤꯛꯇꯤ ꯆꯪꯒꯗ꯭ꯔꯥ ꯑꯗꯨꯗꯨꯅ ꯏꯃꯨꯡꯒꯤ ꯃꯤꯅ ꯄꯩꯁꯥ ꯊꯣꯛꯄ ꯋꯥꯠꯂꯛꯑꯗꯤ ꯋꯥꯗꯣꯏꯅꯦꯕ ꯑꯗꯨꯅ ꯍꯥꯏꯗꯤ ꯇꯥꯟꯖꯥ ꯆꯥꯔꯛꯇꯕ ꯀꯥꯟꯗ ꯃꯣꯏ ꯑꯗꯨꯃꯥꯏꯅ ꯂꯩꯕꯗꯣ ꯍꯥꯏꯗꯤ ꯐꯠ ꯊꯥꯗꯣꯛꯈ꯭ꯔꯒ ꯃꯆꯥ ꯑꯃ ꯂꯧꯍꯧꯔꯒ ꯑꯗꯨꯒ ꯑꯔꯦꯝꯕꯗꯨꯅ ꯀꯩꯅꯣ ꯀꯩꯅꯣ ꯈꯔ ꯁꯤꯖꯤꯟꯅꯕ ꯈꯣꯠꯄ ꯇꯧꯕꯁꯤꯁꯨ ꯑꯗꯨꯝ ꯀꯥꯟꯅꯔꯤꯅꯦꯕ ꯅꯠꯇ꯭ꯔꯥ
ꯎꯝ ꯍꯣꯏ ꯌꯥꯝ ꯀꯟꯅꯩ ꯫
ꯑꯩꯅ ꯈꯜꯂꯤꯁꯦ ꯑꯩꯁꯦ ꯂꯝ ꯃꯅꯤꯡꯗ ꯂꯩꯕ ꯍꯥꯏꯗꯤ ꯑꯁꯣꯡꯕ ꯋꯥꯄꯟ ꯈꯔ ꯍꯧꯋꯤꯗꯅ
ꯎꯝ
ꯑꯗꯨꯗꯣ ꯁꯦꯡꯇꯣꯛꯑꯒ ꯑꯩ ꯑꯩꯁꯦ ꯑꯩꯈꯣꯟ ꯁꯥꯡꯅ ꯁꯥꯖꯤꯔꯥ ꯀꯥꯏꯅ ꯑꯩꯁꯦ ꯍꯧꯖꯤꯛ ꯑꯁꯥ ꯇꯧꯖꯔꯤꯅꯤ꯫
ꯌꯥꯏ ꯌꯥꯏꯌꯦ ꯑꯗ ꯅꯣꯏꯒꯤ ꯂꯝ ꯂꯩꯕꯅꯤꯅ
ꯎꯝ
ꯑꯗꯨꯃꯥꯏꯅ ꯇꯧꯔꯒ ꯃꯈꯣꯟꯗꯣ ꯐꯖꯅ ꯃꯇꯤꯛ ꯆꯅ ꯁꯥꯕꯤꯕ ꯃꯌꯥꯗꯨꯗ ꯑꯃꯨꯛ ꯂꯍꯟꯕꯤꯗꯕ
ꯑ ꯍꯣꯏ
ꯍꯥꯏꯗꯤ ꯃꯣꯠꯂꯗꯤ ꯂꯩꯉꯥꯛꯇꯨꯅ ꯂꯥꯛꯄ ꯌꯥꯕꯒꯤ ꯌꯥꯝꯅ ꯈꯨꯗꯣꯡꯊꯤꯕꯗꯣ ꯌꯥꯝ ꯅꯛꯅ ꯂꯩꯌꯦꯕ
ꯍꯣꯏ ꯑꯗꯨꯅꯤ꯫ ꯑꯁ ꯑꯗꯨꯅꯦ ꯑꯁ ꯑꯅꯤ ꯈꯛꯇꯪ ꯇꯝꯅꯤꯡꯉꯦ ꯑꯗꯨꯗꯤ ꯐꯩ ꯑꯍꯨꯝ ꯁꯨꯖꯜꯂꯛꯑꯅꯤꯅ ꯋꯥꯔꯦꯕ
ꯎꯝ
ꯄꯩꯁꯥꯁꯦ ꯑꯅꯤ ꯈꯤꯇꯪ ꯊꯤꯔꯝꯕꯗꯒꯤꯩ ꯑꯍꯨꯝ ꯁꯨꯒꯠꯂꯛꯑꯃꯤꯅ ꯄꯩꯁꯥ ꯆꯥꯎꯈꯠꯂꯛꯑꯦꯕ ꯍꯧꯖꯤꯛꯇꯤ
ꯍꯣꯏ
ꯅꯪꯒꯤꯗ ꯑꯃꯨꯛ ꯑꯃꯈꯛꯇꯪ ꯑꯣꯏꯕꯅꯤꯅ ꯐꯩꯅꯦ ꯅꯠꯇ꯭ꯔꯥ ꯑꯃꯈꯛꯇꯅꯤꯅ ꯑꯗꯨꯝ ꯈꯤꯇꯪ ꯀꯣꯝꯖꯩꯌꯦꯕ
ꯍꯣꯏ
ꯑꯗ ꯑꯁ ꯃꯤ ꯑꯗꯨꯝ ꯏꯁꯃꯣꯜ ꯐꯦꯃꯤꯂꯤꯒꯨꯝꯕ ꯑꯣꯏꯕꯁꯤꯁꯨ ꯑꯗꯨꯝ ꯌꯥꯝ ꯅꯨꯡꯉꯥꯏꯕꯖꯥꯠꯅꯤꯗ
ꯑꯗꯨꯒ ꯐꯦꯃꯤꯂꯤꯁ ꯅꯨꯡꯉꯥꯏꯕ ꯖꯥꯠ ꯅꯤ ꯑꯗꯨꯒ ꯊꯕꯛ ꯑꯃ ꯑꯃ ꯇꯧꯔꯛꯄ ꯆꯄ ꯃꯇꯝꯗꯨꯗꯅ ꯑꯃꯨꯛ
ꯃꯥꯅꯦ ꯃꯥꯅꯦ ꯑꯗꯨꯃꯥꯏꯅ ꯇꯧꯔꯛꯀꯥꯟꯗꯅ ꯑꯁ ꯃꯤ ꯂꯩꯇꯕꯁꯤꯗꯤ ꯋꯥꯑꯦ ꯑꯅꯥ ꯑꯌꯦꯛ ꯀ ꯌꯥꯎꯔ ꯀꯥꯟꯗꯗꯤ ꯆꯠꯊꯣꯛ ꯆꯠꯁꯤꯟ ꯑꯗꯨꯝ ꯂꯩꯇꯕ ꯈꯣꯗꯨ ꯃꯤ ꯂꯩꯕꯤꯅꯕ ꯂꯩꯇꯕ ꯑꯗꯒꯤ ꯑꯃꯥ ꯑꯃꯥ ꯌꯥꯎꯔꯛꯄ ꯀꯥꯟꯗꯀꯣ ꯐꯔꯛ ꯌꯥꯝ ꯇꯥꯏ
ꯗꯕꯥꯥꯏ ꯌꯥ ꯇꯥꯔꯦ
ꯑꯩꯁꯦ ꯊꯣꯏꯗꯣꯛꯄ ꯇꯧꯗꯦ ꯊꯕꯛ ꯏꯈꯥꯡ ꯅꯣꯡꯃꯗꯤ ꯂꯣꯏꯁꯤꯟꯕ ꯂꯣꯏꯁꯟꯒꯦꯅ ꯇꯧꯔꯝꯕꯅꯤ ꯇꯧꯔꯤꯁꯦ
ꯑꯣ ꯑꯗꯨꯝꯗꯤ ꯑꯗꯨꯝ ꯂꯣꯏꯁꯤꯟꯈ꯭ꯔꯕ ꯅꯠꯇ꯭ꯔꯣ ꯃꯆꯦꯠ ꯑꯃ ꯋꯥꯠꯍꯧꯕꯗꯣ
ꯂꯣꯏꯁꯟꯈ꯭ꯔꯦ ꯍꯧꯖꯤꯛ ꯑꯗꯣ ꯃꯩꯒꯤ ꯀꯔꯤꯒꯤ ꯐꯤꯠꯇꯤꯡ ꯈꯔ ꯇꯧꯗꯧꯕ ꯋꯥꯠꯂꯤꯌꯦ
ꯑꯁ ꯑꯗꯨꯒꯤꯁꯨ ꯆꯥꯔꯖ ꯑꯗꯨꯝ ꯆꯪꯕꯅꯦ
ꯈꯪꯗꯦ ꯀꯌꯥꯝ ꯂꯧꯗꯣꯔꯤꯕꯅꯣ
ꯑꯩꯈꯣꯏꯅ ꯈꯤꯇꯪ ꯃꯑꯣꯡ ꯇꯥꯅꯒ ꯍꯥꯏꯗꯤ ꯈꯤꯇꯪ ꯍꯥꯏꯗꯤ ꯈꯨꯠ ꯆꯪꯕ ꯃꯑꯣꯡꯗꯒ ꯇꯧꯔꯒꯅ ꯑꯃꯨꯛ ꯍꯦꯟꯅ ꯆꯪꯗꯣꯏꯅꯦ ꯑꯗꯣ
ꯑꯣ ꯈꯪꯗꯦ ꯄꯩꯁꯥꯅꯦꯅ ꯂꯩꯔꯤꯕ ꯄꯩꯁꯥ ꯃꯇꯥ ꯖꯤꯒ ꯀꯣꯟꯅꯗꯧꯔꯤꯕ꯭ꯔꯥ ꯈꯪꯗꯦ ꯇꯧꯗ ꯌꯥꯗꯕꯅꯤꯅ ꯑꯗꯨꯖꯨ ꯇꯧꯗꯣꯔꯤꯕꯅꯤ
ꯍꯣꯏ ꯁꯤꯜꯂꯤꯀꯥꯟꯗ ꯈꯔ ꯐꯖꯅ ꯁꯦꯝꯃꯧꯕꯁꯤꯅ ꯐꯩꯗꯅꯀꯣ ꯃꯩꯒꯤ ꯊꯕꯛꯅꯤꯅꯦ
ꯎꯝ
ꯑꯗꯨꯅꯦ ꯑꯩꯒꯤꯁꯨꯅꯦ ꯑꯁ ꯑꯝꯇ ꯑꯗꯨꯃꯥꯏꯅ ꯃꯅꯤꯡ ꯃꯌꯥꯁꯦ ꯁꯦꯝꯗꯣꯛꯑꯒ ꯃꯩꯒꯤ ꯀꯥꯒꯗꯣ ꯐꯖꯅ ꯐꯤꯠꯇꯤꯡ ꯇꯧꯔꯒ ꯐꯖꯅ ꯑꯃ ꯑꯅꯧꯕ ꯑꯃ ꯁꯦꯝꯒꯠ ꯀꯦꯅ ꯈꯜꯂꯤ ꯑꯗꯨꯅ ꯑꯃꯨꯛ ꯈꯔ ꯃꯊꯪ ꯃꯊꯪꯁꯤ ꯎꯠꯂꯛꯄ ꯑꯗꯨꯨꯝꯕ ꯀꯥꯟꯗ ꯑꯣꯏꯅ ꯇꯧꯔꯒꯦ ꯍꯟꯗꯛꯀꯤꯗꯤ ꯉꯝꯃꯔꯣ ꯑꯗꯒꯤꯗꯤ ꯄꯩꯁꯥ ꯅꯨꯡꯁꯥꯁꯦ ꯈꯔ ꯇꯪ ꯐꯔꯛ ꯇꯥꯔꯦ ꯑꯩꯈꯣꯏ ꯏꯃꯨꯡꯒꯤ
ꯌꯥꯏ ꯌꯥꯏ ꯉꯝꯕ ꯀꯥꯟꯗ ꯇꯦꯛ ꯇꯦꯛ ꯇꯧ ꯂꯣꯏꯔꯦ
ꯎꯝ ꯑꯗꯨꯅꯦ ꯑꯇꯩ ꯊꯕꯛ ꯀꯩꯀꯥꯗꯤ ꯑꯝꯇ ꯆꯠꯊꯣꯛꯇ꯭ꯔꯣꯅ
ꯑꯩ ꯊꯕꯛ ꯆꯠꯊꯣꯛꯇ꯭ꯔꯦ ꯅꯣꯡ ꯆꯤꯡ ꯐꯤꯕꯝꯁꯤꯗ ꯅꯣꯡꯁꯨ ꯊꯤꯜꯂꯤ ꯊꯤꯜꯂꯤ ꯑꯗꯨꯝ ꯇꯥꯔꯒ
ꯎꯝ ꯂꯧ ꯀꯩꯀꯥꯗꯤ ꯑꯗꯨꯝ ꯂꯣꯏꯁꯤꯟꯈ꯭ꯔꯦ
ꯂꯧꯋꯦꯀꯥꯗꯤ ꯂꯣꯏꯗ꯭ꯔꯤꯗ ꯍꯨꯟꯕꯇ ꯉꯥꯏꯔꯤ ꯏꯁꯤꯡꯁꯦ ꯉꯍꯥꯟꯗꯒꯤ ꯇꯥꯗꯗꯅ
ꯑꯥ
ꯑꯩꯈꯣꯏ ꯁꯣꯝꯂꯣꯝꯗꯗꯤ ꯏꯁꯤꯡꯁꯦ ꯈꯔ ꯋꯥꯏ ꯍꯟꯗꯛꯁꯦ ꯀꯩꯗꯧꯔꯕꯅꯣ ꯈꯪꯗꯦ ꯂꯧ ꯀꯩꯀꯥ ꯁꯦꯝꯕ ꯃꯇꯝꯖꯦ ꯍꯦꯟꯗꯣꯔꯛꯏꯖꯦ
ꯍꯣꯏ
ꯍꯧꯖꯤꯛ ꯂꯧ ꯁꯨꯕ ꯉꯔꯪ ꯉꯔꯪ ꯂꯧ ꯁꯨꯅꯒꯗꯕ ꯃꯇꯝꯖꯤꯗ
ꯍꯣꯏ ꯃꯥꯅꯦ
ꯇꯧꯅꯗ꯭ꯔꯤꯃꯦ ꯇꯧꯔꯤꯁꯦ ꯏꯁꯤꯡꯖꯦ ꯂꯩꯇꯗꯅ ꯅꯣꯡꯒꯤ ꯃꯄꯥꯟ ꯇꯥꯡꯕꯅꯤꯅ ꯌꯥꯝ ꯋꯥꯏꯗ ꯃꯅꯤꯄꯨꯔꯗ ꯂꯧꯃꯤ ꯑꯣꯏꯕꯖꯦ
ꯍꯣꯏ ꯑꯗꯨ ꯑꯩꯈꯣꯏ